ꯍꯂꯣ
ꯇꯕꯔꫭ
ꯇꯥꯏ ꯇꯥꯏ ꯇꯥꯏ ꯀꯩꯗꯧꯔꯤꯅꯣ
ꯑꯦ ꯍꯦꯐꫭꯟ ꯆꯤꯡ ꯌꯥꯗꯕ ꯃꯥꯜꯂꯦ
ꯌꯥꯅꯤ ꯌꯅꯤ ꯀꯔꯤꯝ ꯇꯧꯔꯣꯏ
ꯈꯪꯗꯦ ꯍꯦꯐꫭꯟꯁꯦ
ꯅꫭꯡ ꯅꫭꯡ ꯆꯨꯕꯣ ꯅꫭꯏꯒꯤ
ꯑꯥ ꯈꯔꯥ
ꯀꯩꯗꯧꯔꯝꯃꯤꯅꯣ
ꯑꯗꯨ ꯒꯦꯝꯒ ꯁꯥꯟꯔꯝꯅꯤ
ꯑꯗꯨ ꯑꯦꯛꯖꯥꯝ ꯀꯨꯏꯗ꯭ꯔꯕꯅꯤꯅ ꯒꯦꯝ ꯍꯦꯛꯇ ꯁꯥꯟꯅꯁꯟꯕꯤ ꯑ ꯑꯩ ꯉꯁꯥꯏ ꯀꯩꯅꯣ ꯇꯧꯁꯤ ꯇꯧꯔꯝꯕꯅꯦ ꯆꯤꯡ ꯀꯥꯁꯤꯗ ꯇꯧꯔꯛꯑꯝꯕꯅꯦ ꯍꯥꯏꯕꯗꯤ ꯆꯤꯡ ꯀꯥꯁꯤꯗ ꯇꯧꯔꯝꯕꯅꯦ ꯑꯗꯨꯗꯨ ꯀꯩ ꯍꯥꯏꯅꯤ ꯂꯩꯗꯅ ꯄꯨꯡꯗꯣ ꯊꯦꯡꯗꯣꯛꯈ꯭ꯔꯦꯅꯦ ꯄꯨꯡ ꯃꯔꯤ ꯃꯈꯥꯏ ꯃꯉꯥ ꯇꯥꯗꯣꯔꯝꯕꯅꯤꯗ
ꯅꯪ ꯉꯔꯥꯡ ꯑꯃ ꯍꯥꯏꯔꯛ ꯏꯗꯨ ꯃꯐꯝ ꯑꯃ ꯀꯌꯥꯝ ꯍꫭꯏ ꯑꯗꯨ ꯀꯌꯥꯝ ꯂꯥꯞꯀꯦꯕ
ꯂꯟꯉꯊꯦꯜ ꯑꯗꯨꯗꯤ ꯂꯥꯞꯄꯦ ꯍꯦ ꯈꯨꯔꯥꯏ ꯀꯥꯏꯗꯅꯣ ꯑꯃ ꯍꯦꯜꯂꯦ ꯍꯥꯏꯕ ꯀꯩꯅꫭꯃ ꯍꯥꯏꯕꯅꯦ
ꯑꯈꯣ ꯃꯥ ꯂꯥꯞꯄꯦ ꯗꯤ ꯍꯥꯏꯕ ꯅꯪ ꯆꯤꯡ ꯀꯥꯔꯨꯁꯦ ꯍꯥꯏꯗꫭ
ꯑꯗꯣ ꯍꯥꯏꯗꯤ ꯀꯩꯅꯣ ꯆꯠꯂꯕꯨꯗꯤ ꯑꯌꯨꯛꯇꯪ ꯉꯟꯇꯥ ꯆꯠꯈ꯭ꯔꯕꯕꯨꯗꯤ ꯌꯥꯏꯑꯕ ꯑꯗꯨꯗ ꯂ ꯇꯤꯂꯥꯞꯄꯦ ꯍꯥꯏꯗꯤ ꯉꯟꯇꯥꯆꯈꯤꯕ ꯑꯣꯏꯗꯤꯣꯏ ꯐꯕ ꯑꯗꯨꯅ ꯃꯊꯪ ꯁꯟꯗꯦꯒꯨꯝꯕꯗ ꯑꯣꯏꯅ ꯇꯧꯖꯩ ꯃꯊꯪ ꯅꯠꯇ꯭ꯔꯒ
ꯄꯨꯡ ꯄꯨꯡꯅ ꯆꯪ꯭ꯔꯥꯏ
ꯍꯥꯥ
ꯄꯨꯛꯅ ꯐꯥꯟ ꯆꯪ꯭ꯔꯕ
ꯈꯪꯗꯦꯌꯦ ꯑꯗꯨ ꯌꯦꯡꯉꯁꯦ ꯍꯥꯏꯗꯤ ꯆꯠꯄ ꯆꯪꯗꯦ ꯆꯪꯉꯝꯅꯤ ꯑꯗꯨꯝ ꯍꯥꯏꯕꯗꯤ ꯂꯝꯕꯤꯗꯣ ꯑꯩꯈꯣꯏꯁꯨ ꯍꯥꯏꯗꯤ ꯈꯪꯗ꯭ꯔꯤꯕꯅꯤꯅ ꯃꯦꯞꯇ ꯌꯦꯡꯉ ꯆꯠꯇꯣꯏꯅꯤꯅ ꯑꯗꯨꯝ ꯖꯔ ꯖꯔ ꯊꯧꯖꯤꯟꯕꯗꯤ ꯌꯥꯔꯣꯏꯅ ꯈꯪꯉ ꯆꯠꯈꯤꯕ ꯑꯣꯏꯗꯤ ꯑꯗꯨꯠꯇ ꯑꯗꯨꯅ ꯌꯦꯡꯉꯁꯤ ꯂꯝꯕꯤꯗꯣ ꯃꯦꯞꯇ ꯌꯦꯡꯉ ꯆꯠꯄꯅꯤꯅ ꯄꯨꯡ ꯑꯃ ꯍꯥꯏꯗꯥꯏ ꯁꯨꯝ ꯆꯪꯉꯅꯤꯗꯅ
ꯅꯪ ꯅꯍꯥꯟꯅ ꯑꯃ ꯅꯪ ꯈꯣꯝꯗꯦ ꯑꯗꯨ ꯀꯩꯅꯣꯔ ꯇ꯭ꯔꯦꯛꯀꯤꯡꯒꯤꯔ
ꯅꯥꯠꯇꯦ
ꯀꯩꯗ
ꯁꯨꯝ ꯔꯟꯅꯤꯡ ꯁꯨꯁꯇꯅꯦ ꯑ ꯇ꯭ꯔꯦꯛꯀꯤꯡꯒꯤ ꯈꯣꯡꯎꯨ ꯀꯥꯏ ꯏꯕꯣ ꯂꯩꯍꯧꯔꯤ ꯃꯃꯜꯁꯤꯡꯗꯨꯅ ꯀꯞꯅꯤ ꯈꯪꯗꯔꯤ
ꯍꯧꯒ
ꯊ꯭ꯔꯤ ꯄꯣꯏꯟ ꯐꯥꯏꯚ ꯐꯣꯔ ꯑꯗꯨꯋꯥꯏꯗ ꯂꯣꯏ ꯂꯩꯍꯧꯋꯦ ꯑꯗꯨꯁꯨ ꯌꯨꯁꯇꯅꯤꯀꯣ
ꯀꯔꯤꯒꯤꯅꯣ ꯍꯥꯏꯁꯤ ꯀꯥꯏꯗꯅꯣ ꯍꯥꯏꯁꯤ ꯑꯩꯗꯤ ꯑꯥꯃꯥꯖꯣꯟꯗ ꯂꯨꯄꯥ ꯂꯤꯁꯤꯡ ꯑꯃ ꯆꯥꯇ꯭ꯔꯦꯠ ꯄꯤꯕꯗꯣ ꯇꯥꯡꯉꯦꯅ ꯂꯩꯅꯤ
ꯎꯝ ꯍꯖꯔꯦ
ꯎꯝ
ꯂꯥꯛꯄꯒ ꯅꯣꯡꯉꯥꯜꯂꯛꯄꯒ ꯀꯩꯅꯣ ꯆꯦꯡ ꯑꯃꯨꯛ ꯀꯥꯎꯔꯒ ꯅꯣꯡ ꯆꯣꯄꯗ ꯃꯈꯨ ꯍꯔꯛꯄꯗꯣ ꯑꯗꯨꯝ
ꯃꯣꯏꯒꯤ ꯂꯤꯁꯤꯡ ꯑꯃ ꯄꯤꯔꯣꯝꯗꯤ ꯊꯦꯡꯅꯩꯑꯕ ꯑꯗꯨꯏꯗꯨꯗꯤ ꯃꯣꯏ ꯍꯥꯏꯁꯦ ꯅꯨꯃꯤꯠ ꯍꯥꯏꯗꯤ ꯊꯥ ꯑꯅꯤꯃꯨꯛ ꯃ ꯇꯣꯡꯅ ꯑꯗꯨꯝ ꯈꯣꯡ ꯃꯈꯥꯏꯗꯣ ꯑꯗꯨ ꯀꯥꯏꯔꯛꯑꯦ ꯑ ꯑꯃꯨꯀꯁꯨ ꯂꯩꯔꯔꯣꯏꯅꯥ ꯇꯜ ꯂꯥꯕꯥ
ꯇ ꯀꯌꯥ ꯀꯅꯣꯒꯤ ꯀꯔꯤꯌꯦ ꯑ
ꯎꯝ
ꯑꯩ ꯑꯦꯃꯥꯖꯣꯟꯗ ꯑꯃ ꯌꯦꯡꯕꯅꯤꯅ ꯑꯩꯅ ꯐꯣꯡ ꯑꯃ ꯑꯗꯨꯗꯨꯒ ꯀꯩꯅꯣ ꯇꯧ ꯂꯩꯔꯝꯃꯦ ꯍꯥꯏꯕ ꯂꯨꯄꯥ ꯂꯤꯁꯤꯡ ꯀꯨꯟꯃꯉꯥꯏꯗꯤ ꯊꯤ ꯐꯖꯩ ꯀꯥꯏꯅ ꯈꯜꯂꯨꯔꯒꯦ ꯂꯤꯁꯤꯡ ꯀꯨꯟꯃꯉꯥ ꯌꯦ ꯅꯩꯏꯕꯧꯅꯦ
ꯀꯀ ꯃꯥꯗꯤ ꯀꯌꯥ ꯂꯩꯔꯦ ꯁ ꯃꯥꯜꯂꯤ ꯍꯥꯏꯔꯁꯨ ꯀꯥꯗꯧ ꯀꯥꯔꯝꯗꯥꯏꯗ ꯀ ꯂꯩꯔꯝꯃ
ꯑꯩꯈꯣꯏ ꯃꯅꯤꯄꯨꯔꯁꯨ ꯆꯤꯡ ꯀꯥꯗꯕꯗꯤ ꯃꯌꯥꯝ ꯂꯩꯔꯝꯈꯤꯅꯤ
ꯎꯝ
ꯇ ꯇ ꯇ ꯇ ꯇ ꯇ
ꯑꯗꯨ ꯃꯣꯏ ꯃꯦꯒꯥꯂꯥꯌꯥ ꯗꯁꯨ ꯐꯖ ꯐꯖꯕ ꯂꯩ ꯍꯥꯌꯕꯅꯤ
ꯍꯥꯥ
ꯃꯦꯘꯥꯂꯌꯥꯗꯁꯨ ꯀꯣꯏꯐꯝ ꯌꯥꯝ ꯂꯩ ꯍꯥꯏꯕꯅꯦ
ꯃꯦꯒꯥꯗ ꯑꯦ ꯀꯣꯏꯐꯝꯒꯤ ꯀꯣꯏꯐꯝ ꯉꯥꯛꯇꯅꯤ ꯑꯩꯈꯣꯏ ꯅꯣꯔꯠ ꯏꯁꯇꯤ ꯀꯣꯏꯐꯝꯒꯤ ꯀꯣꯏꯐꯝ ꯉꯥꯛꯇꯅꯤ ꯀꯩꯅꯣ ꯑꯩꯈꯣꯏꯅ ꯁꯤꯗ ꯕ꯭ꯔꯣꯛ ꯆꯠꯂ ꯂꯩꯕ ꯈꯛꯇꯪꯒꯅꯤ ꯂꯥꯏꯔꯦ ꯑꯗꯨꯅ
ꯑꯗꯨꯗ ꯅꯪꯅ ꯏꯁꯇꯣꯞꯀ ꯍꯥꯏꯗ ꯀꯩꯅꯣ ꯆꯥꯛ ꯊꯣꯡꯒꯗꯕ ꯑꯥꯒ ꯈꯠ ꯂꯩ
ꯅꯠꯇꯦꯍꯦ ꯂꯨꯄꯥ ꯀꯩꯅꯣ ꯄꯤꯕꯅꯦ ꯏꯁꯇꯣꯞ ꯃꯆꯥꯗꯣ ꯈꯪꯗ꯭ꯔꯣ
ꯀꯩ ꯂꯣ ꯃꯩ ꯇꯦꯛꯅꯕꯔꯥ
ꯑꯁ ꯇꯨ ꯐꯤꯐꯇꯤꯒ ꯄꯤꯕ ꯏꯁꯇꯣꯞ ꯃꯆꯥ ꯑꯃ ꯃꯦꯒꯤꯒ ꯍꯧꯅꯕ ꯏꯁꯇꯣꯞꯅꯦ ꯏꯟꯁꯥꯡꯒ ꯊꯣꯡꯉꯁꯨ ꯌꯥꯕꯅꯦ
ꯑ
ꯑꯩ ꯈꯂꯁꯤꯗ ꯑꯗꯨꯁꯨ ꯄꯨꯔꯒ ꯆꯠꯂꯒ ꯏꯁꯇꯣꯝ ꯃꯆꯥꯗꯨ ꯄꯨꯔꯒ ꯆꯠꯂꯒ ꯑꯗꯨꯗꯨꯒ ꯀꯩꯅꯣ ꯇꯧꯁꯤꯅꯦ ꯃꯦꯒꯤꯒ ꯍꯧꯕꯤꯔꯒꯀꯣ ꯆꯥꯕꯤ ꯊꯛꯄꯤ ꯏꯆꯦ ꯑꯗꯨꯑꯣꯏꯗꯤ ꯃꯥꯟꯗ꯭ꯔꯣ ꯈꯔ ꯑꯗꯨ ꯆꯒ ꯃꯟꯊꯛꯇꯒ ꯆꯥꯔꯒꯦ ꯑꯈꯣꯏꯗꯗꯤꯗꯤꯦ ꯑꯥ ꯃꯇꯣꯟ ꯌꯧꯕꯒ ꯍꯦꯛ ꯀꯨꯝꯃꯦ ꯑꯗꯨ ꯅꯨꯡꯉꯥꯏꯇꯦ ꯑꯗꯣ ꯅꯍꯥꯟꯃꯨꯛꯩꯗꯨꯗꯤ ꯅꯨꯡꯉꯥꯏꯇ꯭ꯔꯦ ꯇꯁꯦꯡꯅ ꯑꯩ
ꯇꯔ ꯃꯗꯤ ꯍꯥꯏꯇ ꯅꯅꯨꯡ ꯃꯥꯥꯏ ꯑꯥ ꯃꯇꯣꯟ ꯌꯧꯔꯗꯤ
ꯑꯁ ꯑꯗꯨ ꯅꯪ ꯑꯩ ꯀꯩꯅꯣ ꯍꯥꯏꯒꯦ ꯄꯨꯟꯁꯤꯂꯣ ꯀꯥꯔꯗꯤ ꯑꯁ ꯈꯨꯅꯨꯡꯉꯥꯏ ꯍꯥꯏꯗꯨꯗꯤ
ꯅ ꯉꯔꯁꯨ ꯊꯔꯛꯇꯔ꯭ꯦ ꯐꯣꯇꯣꯗꯨ
ꯐꯆꯟ ꯊꯥꯔꯛꯇꯦ ꯑꯗꯨ ꯃꯤꯗꯨꯅ
ꯉꯔꯥꯡ ꯊꯥꯔꯛꯑꯣ ꯍꯥꯏꯕꯅꯦ ꯑꯗꯨꯗꯨꯒ ꯊꯕꯛ ꯌꯥꯝ ꯆꯤꯜꯂ ꯃꯥꯜꯂꯦ ꯃꯥ ꯑꯗꯨꯗꯨꯒ ꯌꯥꯝ ꯆꯤꯟ ꯆꯤꯟꯗ ꯆꯤꯜꯂꯒ ꯌꯦꯡꯉꯨꯔꯦꯗꯨ ꯐꯤꯂꯝꯒ ꯌꯦꯡꯍꯜ ꯂꯩꯕꯅꯤ
ꯑ
ꯀꯩ ꯏꯟꯖꯥꯡ ꯆꯥꯒꯦ ꯉꯁꯦ
ꯑ ꯔꯖꯃꯥ
ꯑꯣ ꯃꯥꯔ ꯊꯧꯖꯗ꯭ꯔꯣ
ꯁ ꯄ ꯁꯨꯟꯗꯦ ꯀꯩ
ꯎꯝ ꯍ ꯍ ꯑ ꯂꯥꯏꯐꯁꯦ ꯌꯥꯝ ꯋꯥꯔꯦ ꯑꯗꯨ ꯇꯧꯁꯦ ꯄꯨꯟꯁꯤꯁꯦ ꯇꯨꯝꯕ ꯍꯧꯒꯠꯂꯛꯑꯅꯤ ꯐꯃꯨꯡꯗ ꯑꯃꯨꯛ ꯇꯨꯝꯃꯅꯤ
ꯅꯒꯂꯄ
ꯇꯨꯝꯃꯒꯠꯂꯣꯄ ꯄꯣꯊꯥꯕ ꯑꯣꯏꯅ ꯑꯃꯨꯛ ꯇꯨꯝꯃꯅꯤ ꯃꯃꯤ ꯌꯦꯒꯅꯤ
ꯑꯩ ꯈꯜꯂꯤꯁꯦ ꯅꯍꯥꯟ ꯅꯪꯒꯤ ꯆꯠ ꯈꯣꯠꯄꯒꯤ ꯐꯣꯇꯣꯒ ꯊꯥꯔꯛꯄꯗ ꯅꯥꯟꯊ ꯁꯥꯟꯊꯔꯤꯁꯤ ꯀꯥꯏꯗꯅꯣꯁꯤ
ꯎ ꯅꯥꯟꯊꯔꯛꯏꯅꯦ ꯀꯩꯅꯣꯗꯒꯤ ꯑꯁ ꯅꯥꯟꯊꯕꯒꯤ ꯚꯤꯗꯤꯑꯣꯒꯁꯨ ꯅꯝꯈꯤꯕꯅꯤꯅꯦ ꯑꯗꯨ ꯌꯥꯝ ꯊꯥꯔꯛꯇꯦ
ꯑꯦ ꯁꯥꯟꯅꯕ ꯅꯠꯇ꯭ꯔꯣ ꯑꯩꯁ
ꯍꯥꯥ
ꯁꯥꯟꯅꯩꯅꯗ꯭ꯔꯌꯦ ꯅꯥꯟꯊꯕ
ꯍꯣꯏ ꯅꯥꯟꯊꯕ ꯁꯥꯟꯅꯩꯅꯦ ꯇꯤꯡꯉꯖꯥꯅꯦ ꯑꯗꯨ ꯁꯥꯟꯅꯗ꯭ꯔꯁꯨ ꯌꯥ ꯄꯣꯠꯅꯤ ꯑꯗꯨꯝ ꯂꯝꯕꯤ ꯂꯩꯌꯦꯕ ꯑꯩꯅ ꯑꯗꯨꯗ ꯅꯥꯟꯗꯕꯗ ꯅꯨꯡꯉꯥꯏꯗꯧ ꯃꯥꯟꯕ ꯑꯃ ꯑꯩꯈꯣꯏ ꯏꯕꯥꯏ ꯗꯤ ꯃꯀꯣꯛꯅ ꯌꯡꯁꯤꯜꯂꯤꯕ ꯑꯥ ꯃꯈꯥꯗꯨꯗ ꯀꯩꯅꯣ ꯀꯣꯝ ꯑꯃ ꯂꯩꯌꯦꯕ ꯇꯥꯔꯛꯐꯝꯗꯨꯗ ꯑꯗꯨꯗꯤ ꯏꯁꯤꯡ ꯀꯣꯛꯅ ꯌꯣꯡꯈꯤꯕ
ꯍ ꯅꯃꯤ ꯀꯦ ꯆ
ꯑꯩꯈꯣꯏ ꯑꯗꯨꯗꯤ ꯑꯩꯅ ꯑꯩꯈꯣꯏ ꯅꯨꯄꯥ ꯑꯍꯨꯝ ꯑꯃꯒ ꯑꯗꯨꯒ ꯀꯩꯅꯣ ꯑꯃꯒ ꯏꯆꯟꯅꯨꯄꯤ ꯑꯃꯒ
ꯑꯣ ꯑꯗꯨ ꯑꯗꯨꯅꯦ
ꯑꯁꯅꯪ ꯀꯩꯅꯣ ꯑꯇꯩ ꯑꯇꯩ ꯈꯪꯗꯦ ꯀꯨꯝꯊꯔꯛꯄꯩꯗꯣꯃ ꯅꯨꯡꯉꯥꯏꯔꯦ ꯑꯗꯨꯒ ꯀꯥꯈꯤꯕꯒꯤ ꯍꯥꯏꯗꯤ ꯂꯝꯕꯤ ꯂꯝꯕꯤꯗꯣ ꯑꯩꯈꯣꯏꯅ ꯁꯣꯔꯠꯀꯠꯇ ꯀꯥꯏꯌꯦꯕ ꯀꯥꯕꯩꯗꯣ ꯑꯗꯨ ꯀꯩꯅꯣ ꯇꯧꯖꯥꯠꯅꯦ ꯍꯥꯏꯗꯤ ꯇꯤ ꯉꯝꯖꯥꯅꯤ ꯐꯛꯂꯥꯡ ꯐꯛꯂꯥꯡꯒꯤ ꯇꯥꯏꯞꯇ ꯗꯥꯏꯔꯦꯛꯂꯤꯍꯧꯋꯤ ꯑꯗꯨꯗ ꯑꯩꯈꯣꯏ ꯀꯩꯅꯣ ꯇꯧꯔꯦ ꯅꯥꯄꯤꯗꯨꯗ ꯅꯞꯄ ꯅꯞꯄ ꯀꯥꯏ ꯑꯁ ꯃꯈꯥꯗ ꯌꯦꯡꯗꯕ ꯅꯪ ꯃꯤꯣꯟ ꯆꯣꯡꯊꯣꯛꯀꯗꯕ ꯌꯥꯅꯤ
ꯍꯥ ꯅꯣꯡ ꯆꯨꯗ꯭ꯔꯣ
ꯊꯨꯏ ꯉꯁꯥꯏ ꯐꯖꯥꯅ ꯍꯩꯊꯔꯒ ꯃꯥꯜꯂꯦ꯫ ꯂꯥꯏꯕ꯭ꯔꯦꯔꯤ ꯂꯩꯕꯅꯤꯅ ꯀꯦꯝ ꯇꯥꯍꯧꯗ꯭ꯔꯦ ꯑꯗꯨꯒ ꯍꯜꯂꯛꯄꯗ ꯏꯄꯨꯔ ꯂꯨꯞꯄꯁꯦ ꯅꯨꯡꯉꯥꯏꯔꯦ꯫ ꯂ ꯂꯝꯕꯤ ꯑꯈꯨꯕ ꯑꯃ ꯐꯥꯎ ꯄꯨꯔ ꯀꯣꯛ ꯗ꯭ꯔꯦꯟꯗ ꯍꯥꯏꯖꯤꯜꯂꯛꯄ ꯏꯁꯤꯡ ꯊꯥꯗꯣꯛꯑꯝꯗ
ꯎꯝ
ꯗꯥꯎꯁ‌ꯦ ꯃꯩꯅꯤ
ꯂꯥꯁ ꯈ꯭ꯔꯤꯁꯃꯥꯁ ꯑꯦꯏ ꯖꯦꯚ ꯌꯨ ꯃꯥꯏ ꯍꯥꯔꯠ꯫ ꯄꯨꯡꯁꯦ ꯀꯩꯅꯣ ꯇꯥꯔꯕ ꯃꯥꯜꯂꯦꯀꯣ ꯃꯔꯤꯔꯣꯇꯥꯏꯁꯦ꯫ ꯏꯁ ꯂꯣꯢꯔꯦꯅꯦ ꯃꯇꯝꯁꯦ꯫ ꯇꯨꯝ ꯍꯧꯒꯠꯂꯛꯑꯅꯤ, ꯐꯣꯟ ꯌꯦꯡꯉꯥꯅꯤ꯫
ꯍꯌꯦꯡ ꯍꯌꯦꯡꯗꯤ ꯅꯦ ꯖꯨꯟꯅꯦ꯫
ꯚꯤꯂꯦꯓ꯭ꯔ ꯑꯦ ꯊꯥ ꯃꯈꯥꯏ ꯆꯥꯍꯤ ꯆꯥꯍꯤ ꯁꯦ ꯌꯦꯡꯑꯣ ꯉꯥꯏꯔꯤ ꯀꯟ ꯊꯥ ꯇꯪꯈꯥꯏ ꯌꯧꯔ ꯃꯥꯜꯂꯣ꯫
ꯚꯦꯔꯥꯅꯤ
ꯎꯝ ꯗꯝꯕꯦꯛ ꯀꯝꯕꯦꯛ
ꯃꯣꯏ ꯀꯩꯅꯣꯗꯨꯗꯤ ꯁꯥ ꯑꯂꯨꯒꯥꯅꯦ ꯅꯍꯥꯟ ꯑꯃ ꯂꯥꯁ ꯁꯇꯦꯠꯇ ꯇꯨꯢ ꯇꯣꯏꯟꯇꯤ ꯁꯦꯚꯦꯟ ꯑꯣꯏꯔꯣꯏꯗꯅ
ꯉꯝ
ꯑꯗ ꯃꯤ ꯌꯥꯝꯃꯟꯗꯦ ꯄꯩꯁꯥ ꯌꯝ ꯂꯦꯝꯃꯦꯅ ꯍꯪ ꯍꯟꯗꯣꯏ ꯑꯩ ꯑ ꯗꯦꯠ ꯊ꯭ꯔꯇꯤ ꯋꯥꯟ ꯕꯧꯔꯀꯩꯅꯣ ꯁꯥꯡꯗꯣꯛ ꯈꯔꯝ
ꯀꯩꯅꯣ ꯍꯥꯏꯁꯦ꯫ ꯑꯣ ꯀꯩꯅꯣꯒꯤꯗꯨꯔꯣ ꯔꯤꯐꯟꯒꯤꯗꯔꯣ, ꯑꯗꯨ ꯔꯤꯐꯟ ꯀꯩꯅꯣ ꯇꯧꯅꯔ ꯈꯔꯕꯣ
ꯆꯪꯈꯤꯔꯗ ꯃꯣꯏ ꯅꯨꯃꯤꯠ ꯇꯔꯥꯉꯥꯗꯩꯅ ꯊꯥ ꯑꯃꯃꯨꯛ ꯉꯥꯏ ꯍꯥꯏ
ꯑꯦ ꯅꯣꯏ ꯄꯦꯄꯔꯗꯣ ꯀꯩ ꯀꯩꯅꯣ ꯃꯤꯂꯤꯇꯔꯤꯒ ꯌꯥꯝꯅ ꯄꯟꯗꯥꯏꯅꯦ ꯀꯩ ꯀꯃꯥꯏ ꯇꯩꯅꯣ ꯑꯗꯨ
ꯃꯣꯏ ꯍꯥꯏꯗꯣ ꯃꯤꯂꯤꯇꯔꯤꯅ ꯄꯨꯔꯒ ꯐꯖꯥꯅ ꯕꯨꯂꯦꯠ ꯄ꯭ꯔꯨꯐꯇ ꯆꯠꯍꯟꯅꯤ ꯒ ꯍꯥꯏꯔꯤ
ꯚꯦꯔꯥꯅꯤꯍꯦ ꯑꯦ ꯍꯤꯛ ꯀꯜꯂꯩꯔꯒ ꯇꯦꯂꯤꯒ꯭ꯔꯥꯝꯗ ꯔꯤꯅꯤꯠ ꯆꯦꯟꯁꯜꯂꯤꯒꯦꯅ ꯇꯧꯔꯛꯑꯅꯤ
ꯁꯤꯟꯕꯗꯨ ꯈꯪ ꯉꯝꯗꯕꯩꯏꯅꯦꯕ ꯃꯣꯏꯅ ꯃꯤꯂꯤꯇꯔꯤ ꯀꯧꯗꯣꯏꯁꯦ
ꯐꯗꯤ ꯐꯖꯗꯦ ꯑꯩꯈꯣꯏ ꯑꯦꯛꯖꯥꯝꯒ ꯁꯦ ꯃꯤꯂꯤꯇꯔꯤꯒ ꯇꯧꯔ ꯄꯨꯔꯤꯅꯦꯕ ꯀꯌꯥꯃꯨꯛ ꯌꯥꯝꯅ ꯄꯩꯈꯥ ꯇꯥꯔꯒꯦ
ꯑꯗꯨꯁꯨ ꯑꯗꯨꯝ ꯆ ꯇꯔꯅꯤ ꯑꯗꯨ ꯂꯤꯛ ꯆꯠꯈ꯭ꯔꯗꯤ ꯐꯔꯛ ꯇꯅꯤ ꯀꯝꯄꯌꯨꯇꯔ ꯚꯦꯁ ꯇꯧ ꯍꯥꯏꯗꯉ ꯑꯦ ꯃꯣꯏ ꯑꯦꯁꯦ ꯁꯤꯗ ꯎꯔ ꯑꯕ ꯀꯃꯤ ꯗꯔꯚꯦꯁꯇꯨꯗꯕꯨ ꯐꯣꯟ ꯄꯨꯁꯤꯟ ꯌꯥꯕꯗ
ꯑꯣ ꯑꯣ ꯈꯪꯉꯦ ꯈꯪꯉꯦ ꯀꯒꯅ ꯑꯗꯨ ꯑꯗꯨ ꯑꯣꯏꯂ ꯑꯗꯨꯗꯒ ꯏꯔꯣ ꯀꯩ ꯀꯩꯅꯣꯝꯃ ꯏꯔꯥꯡ ꯑꯃ ꯊꯣꯛꯑꯒ ꯑꯃ ꯂꯪꯈꯥꯏꯅꯕ꯭ꯔꯥ ꯀꯩꯅꯝ ꯇꯧꯗꯥꯏꯅꯦ
ꯃꯣꯏ ꯕꯔꯤ ꯅꯩꯔꯦ ꯍꯣꯏ ꯑꯦꯛꯖꯥꯝ ꯑꯅꯤꯅꯤ ꯍꯜꯂꯤ
ꯎꯝ ꯑꯣꯀꯦ ꯑꯣꯀꯦ ꯅꯪ ꯀꯩ ꯀꯩꯗꯧꯈꯤꯗꯣꯏꯅꯣ
ꯀꯩꯝ ꯇꯧꯔꯔꯣꯏ
ꯁꯤ ꯏꯁ ꯑꯣꯃꯀꯣ ꯑꯩ ꯊꯝꯃꯒꯦ ꯌꯥꯔꯦ ꯌꯥꯔꯦ ꯂ ꯐꯖ꯭ꯔꯣ